ꯏꯆꯦ ꯑꯣ ꯇꯥꯔꯦ ꯇꯥꯔꯦ ꯀꯃꯥꯏ ꯀꯃꯥꯏ ꯇꯧꯔꯤꯒꯦ ꯏꯆꯦ
ꯑꯁ ꯑꯗꯨꯝ ꯂꯩꯔꯤꯥꯛ ꯆꯥꯅꯤꯡꯗꯦ ꯂꯩꯔꯝꯕꯗꯣ ꯑꯩ ꯑꯁ ꯀꯨꯀꯔꯗ ꯆꯥꯛ ꯈꯛꯇꯪ ꯀꯥꯝꯃꯒꯦꯅ ꯊꯥꯡꯒꯠꯂꯝꯃꯤꯅꯦ ꯀꯨꯀꯔ
ꯐꯔꯦ ꯑꯗꯨꯅꯦ ꯈꯔ ꯆꯥꯁꯤꯜꯂꯣ ꯑꯣ ꯅꯪ ꯀꯩꯅꯣꯗꯣ ꯌꯦꯟꯁꯥꯡ ꯑꯥ ꯑꯗꯨꯅꯤ ꯆꯥꯛ ꯑꯁꯥꯕꯗꯨꯒ ꯑꯗꯨꯁꯨ ꯑꯗꯨꯝ ꯍꯥꯎꯕꯅꯤ ꯏꯟꯖꯥꯡ ꯌꯥꯎꯗꯔꯥ ꯁꯨ ꯀꯣ
ꯎꯝ
ꯑꯣ ꯅꯪ ꯃꯥꯏꯔꯦꯟ ꯊꯣꯡꯕ ꯆꯥꯅꯤꯡꯉꯦ ꯇꯧꯕꯗꯣ
ꯎꯝ
ꯃꯥꯏꯔꯦꯟꯗꯣ ꯑꯩꯈꯣꯏ ꯍꯦꯛꯄ ꯌꯥꯔꯅꯤ ꯄꯣꯔꯛꯑꯒꯦ ꯑꯩ ꯍꯌꯦꯡ ꯍꯌꯦꯡꯗꯤ ꯁꯪꯒꯗ꯭ꯔꯥ ꯈꯪꯗꯦꯅꯦ ꯍꯌꯦꯡ ꯂꯥꯛꯇ꯭ꯔꯒꯅ ꯍꯪꯆꯤꯠꯁꯦ ꯁꯤꯗꯩꯁꯤꯗ ꯄꯣꯔꯛꯑꯒꯦ ꯃꯅꯥ ꯃꯁꯤꯡ ꯍꯤꯡꯒꯣꯜꯗ ꯍꯧꯕ ꯈꯔꯒ ꯇꯧꯔꯒ ꯅꯪꯅ ꯄꯥꯝꯕꯗꯣ ꯑꯩꯈꯣꯏꯒꯤꯗꯤꯅꯦ ꯍꯤꯗꯥꯛ ꯀꯥ ꯑ ꯑꯗꯨꯅꯦ ꯍꯤꯗꯥꯛ ꯀ ꯑꯃꯐꯧ ꯍꯥꯞꯇꯦꯕꯣ
ꯎꯝ ꯑꯗꯨꯒꯤꯅꯦ ꯑꯩꯅ ꯆꯥꯅꯤꯡꯉꯦ ꯍꯥꯏꯗ ꯅꯣꯏꯒꯤ
ꯑꯗꯅꯤ
ꯑꯇꯩ ꯃꯥꯏꯔꯦꯟ ꯆꯅꯤꯡꯗꯦ ꯅꯣꯏꯒꯤ ꯆꯅꯤꯡꯉꯦ ꯍꯥꯏꯗꯣ
ꯑꯥ ꯑꯇꯩ ꯏꯟꯁꯥꯡ ꯅꯥꯄꯤꯗꯤ ꯀꯩꯀꯩ ꯆꯥꯅꯤꯡꯒꯦ
ꯑꯗꯨꯝ ꯅꯣꯏꯗꯕꯨ ꯄꯥꯜꯂꯗꯤ ꯌꯥꯔꯦ
ꯑꯥ ꯑꯗꯨꯅꯦ ꯄꯣꯔꯛꯒꯤ ꯑꯔꯩꯕꯉꯩ ꯍꯤꯡꯒꯣꯜꯁꯤꯗ ꯍꯧꯕ ꯉꯩ ꯈꯔ ꯈꯔ ꯗꯨꯝ ꯍꯧꯋꯦ ꯍꯧꯋꯦ ꯀꯣꯝꯄ꯭ꯔꯦꯛꯁꯨ ꯍꯧꯋꯤ ꯑꯗꯩ ꯄꯨꯂꯩꯁꯨ ꯊꯥꯏ ꯑꯩꯅ
ꯎꯝ
ꯂꯣꯏꯅ ꯑꯌꯥꯝꯕ ꯈꯔ ꯈꯔ ꯑꯗꯨꯝ ꯍꯧꯋꯦ ꯃꯔꯣꯏ ꯃꯄꯥꯡ ꯖꯨ ꯂꯣꯏ ꯃꯈꯜ ꯁꯨꯅꯉꯩ ꯊꯥꯏ
ꯑꯩ ꯀꯣꯝꯄꯔꯦꯛ ꯌꯥꯝ ꯆꯅꯤꯡꯉꯦꯕ ꯀꯣꯝꯄꯔꯦꯛ ꯏꯔꯣꯝ ꯌꯥꯝ ꯍꯥꯎꯋꯦꯕ
ꯍꯣꯏ ꯍꯣꯏ ꯄꯣꯔꯛꯀꯦ ꯄꯣꯔꯛꯀꯦ ꯀꯣꯝꯄ꯭ꯔꯦꯛ ꯈꯔ ꯑꯃꯒ ꯂꯣꯛꯂꯩ ꯈꯔ ꯑꯃ ꯑꯗꯒꯤꯗꯤ ꯃꯌꯥꯡꯇꯣꯟ ꯑꯗꯒꯤꯗꯤ ꯀꯩꯅꯣꯀꯥꯇꯣ ꯎꯝ ꯂꯣꯝꯕꯁꯨ ꯍꯧꯋꯤ ꯑꯗꯒꯤꯗꯤ ꯊꯔꯣꯏ ꯊꯣꯡꯕꯗꯒ ꯍꯥꯞꯄꯗꯣ ꯀꯔꯤ ꯃꯤꯛ ꯏ
ꯃꯨꯊ꯭ꯔꯨꯕꯤ ꯑ ꯃꯨꯊ꯭ꯔꯨꯕꯤ ꯃꯄꯥꯟꯗꯁꯨ ꯍꯥꯎꯕꯅꯦ
ꯑꯗꯨꯒꯁꯨ ꯌꯥꯝ ꯍꯧꯔꯤ ꯑꯩꯈꯣꯏꯒꯤ
ꯃꯨꯛꯊ꯭ꯔꯨꯕꯤ ꯃꯄꯥꯟꯗꯤ ꯆꯥꯅꯤꯡꯉꯤꯍꯦ ꯃꯣꯔꯣꯛ ꯃꯦꯇꯄꯗ ꯀꯣꯠꯂ ꯆꯥꯕ ꯌꯥꯝ ꯍꯥꯎꯕꯅꯤ
ꯎꯝ ꯄꯨꯔꯛꯀꯦ ꯕꯖꯥꯔꯗꯩ ꯀꯩꯊꯦꯜꯗꯩ ꯂꯩꯕꯗꯨꯗꯤꯅꯦ ꯃꯅꯥ ꯃꯁꯤꯡ ꯁꯤꯡ ꯁꯤꯡꯁꯦ ꯀꯔꯤ ꯀꯔꯥ ꯍꯥꯞꯄꯤꯅꯣꯁꯨ ꯐꯪꯗꯦ ꯑꯩꯗꯤꯅꯦ ꯀꯔꯤꯝꯐꯥꯎ ꯍꯥꯞꯇꯦ ꯌꯦꯟ ꯃꯊꯤ ꯑꯗꯒꯤꯗꯤ ꯑꯝ ꯑꯩꯈꯣꯏꯒꯤ ꯌꯨꯝ ꯏꯟꯁꯥꯡ ꯅꯥꯄꯤ ꯁꯦꯝꯕꯒꯤ ꯎꯝ ꯃꯅꯥ ꯃꯁꯤꯡ ꯑꯁꯣꯛ ꯑꯗꯨꯝꯕꯁꯤꯡꯗꯨ ꯀꯣ ꯝ ꯇꯧꯔꯦ ꯑꯗꯨꯒ ꯑꯗꯨꯗ ꯊꯥꯗꯔꯒ ꯏꯁꯤꯡ ꯈꯔ ꯈꯔ ꯆꯥꯏꯁꯤꯜꯂꯒ ꯇꯧꯔꯒꯅꯦ ꯑꯗꯨꯃꯅ ꯍꯥꯔ ꯑꯣꯏꯅ ꯁꯦꯝꯃꯦ ꯑꯗꯨ ꯍꯥꯞꯄꯦ ꯑꯁ ꯎꯃꯣꯔꯣꯒꯀ ꯌꯥꯝ ꯄꯥꯜꯂꯤ
ꯆꯥꯡ ꯐꯗꯣꯏꯅꯣ ꯀꯔꯤꯕꯥ ꯃꯥ ꯎ ꯃꯔꯣꯔꯣꯛꯁꯨꯅꯦ ꯑꯩ ꯂꯣꯏ ꯆꯥꯅꯤꯡꯉꯤ ꯈꯪꯗꯦ ꯑꯇꯩ ꯑꯇꯩ ꯈꯪꯗꯦ ꯅꯪꯅ ꯑꯗꯨꯝ ꯈꯔ ꯈꯔ ꯍꯦꯛꯑꯒ ꯑꯗꯨꯝ ꯑꯩ ꯁꯔꯨꯛ ꯇꯝꯃꯛꯎ ꯅꯣꯏꯗꯨꯕꯨ ꯄꯥꯜꯂꯗꯤ ꯑꯩꯗꯤ ꯂꯣꯏ ꯌꯥꯔꯦ
ꯑꯩꯈꯣꯏꯒꯤꯗꯤꯅꯦ ꯀꯨꯏꯅ ꯊꯝꯕꯁꯨ ꯌꯥꯏꯌꯦꯕ ꯁꯣꯛꯇꯦꯕ
ꯎꯝ ꯑꯗꯣ ꯇꯣꯔꯕꯣꯠꯀꯗꯤ ꯄꯥꯝꯕ꯭ꯔꯣ
ꯇꯣꯔꯣꯕꯣꯠ ꯇꯣꯔꯣꯕꯣꯠꯇꯣ ꯍꯧꯗꯤ ꯍꯧꯕꯅꯦ ꯑꯩꯗꯨ ꯑ ꯇꯣꯔꯣꯕꯣꯠꯇꯣ ꯄꯥꯟꯕ ꯄꯥꯟꯗꯕꯨ ꯌꯦꯡꯕꯨ ꯌꯦꯡꯉꯝꯗꯦꯅꯦ ꯅꯍꯥꯟ ꯑꯃ
ꯇꯣꯔꯣꯕꯣꯠꯇꯨ ꯆꯝꯐꯨꯠ ꯆꯥꯅꯤꯡꯕ ꯑꯩꯅ
ꯍꯣꯏ ꯌꯦꯡꯉꯛꯈꯤꯒꯦ ꯎꯆꯤꯅ ꯆꯤꯛꯊꯠꯂꯝꯃꯦꯅꯅ ꯇꯧꯈꯤꯕꯅꯦꯕꯀꯣ ꯌꯦꯡꯉꯛꯀꯦ ꯑꯇꯩ ꯄꯥꯜꯂꯤꯕ꯭ꯔꯥꯅ ꯑꯩ ꯆꯪꯉꯒ ꯍꯟꯗꯛꯇꯤ ꯑꯝ ꯅꯨꯡꯁꯥ ꯀꯟꯅ ꯁꯥꯕꯗꯨꯗꯅꯦ ꯑꯩꯁꯦ ꯅꯨꯡꯁꯥ ꯁꯥꯃꯟꯕꯗꯨꯗ ꯀꯌꯥ ꯆꯪꯕ ꯌꯦꯡꯕ ꯉꯝꯗ꯭ꯔꯦ ꯏꯪꯈꯣꯜꯁꯨ ꯑꯗꯒꯤꯗꯤ ꯅꯥꯄꯤ ꯈꯔꯥ ꯈꯔꯥ ꯅꯍꯥꯟꯋꯥꯏꯗꯤ ꯅꯨꯡꯁꯥ ꯁꯥꯒꯠꯇ꯭ꯔꯤꯉꯩꯗꯗꯤ ꯑꯌꯨꯛꯛꯇ ꯀꯔꯥꯗꯣ ꯈꯔ ꯈꯔ ꯐꯣꯏꯔꯝꯕꯅꯦꯕ ꯅꯥꯄꯤꯁꯤꯡꯒꯤ ꯍꯧꯔꯛꯄꯁꯤꯡꯗꯣ
ꯎꯝ
ꯍꯧꯖꯤꯛ ꯈꯪꯁꯥ ꯈꯪꯁꯥ ꯁꯥꯒꯠꯂꯛꯄꯁꯤꯗ ꯑꯩꯁꯦ ꯀꯣꯏꯕ ꯉꯝꯗ꯭ꯔꯦ꯫ ꯀꯤꯁꯨꯨ ꯀꯤꯕ ꯍꯥꯏ꯫ ꯇꯔꯦꯅꯤ ꯆꯪꯕꯗꯨ ꯀꯩ ꯀ꯭ꯔꯥꯇ ꯂꯩꯔꯝꯃꯗꯤꯅ ꯎꯝ ꯆꯪꯗ꯭ꯔꯦ ꯍꯣꯔꯦꯟ ꯅꯨꯡꯁꯥ ꯈꯔ ꯅꯦꯝꯊꯔꯛꯄ ꯀꯥꯟꯗꯨꯗ ꯆꯪꯉꯒ ꯌꯦꯡꯉꯒ ꯍꯦꯛꯆꯤꯜꯂꯒꯦ ꯑꯁ ꯌꯥꯝ ꯀꯨꯏꯅ ꯊꯝꯃꯒ ꯌꯥꯏꯑ ꯃꯣꯔꯣꯛ ꯑꯗꯒꯤꯗꯤ ꯑ ꯀꯔꯤ ꯀꯔꯥ ꯃꯅꯥ ꯃꯁꯤꯡꯁꯤꯡꯁꯦ ꯑꯥ ꯑꯗ ꯍꯤꯗꯥꯛ ꯆꯥꯏꯕꯗꯨꯗꯤ ꯑꯗꯨꯝ ꯈꯪꯕꯅꯦꯕ ꯅꯣ ꯅꯣꯡꯃ ꯅꯤꯅꯤ ꯊꯝꯕꯗꯅꯦ ꯄꯥꯁꯤꯜꯂꯛꯄꯅꯦꯕ ꯌꯥꯗꯦ ꯌꯥꯗꯦ ꯑꯗꯨꯅꯤ ꯃꯤꯉꯩꯁꯤꯅꯗꯤ ꯑꯗꯨꯅꯤ ꯀꯩꯊꯦꯜꯗ ꯌꯣꯟꯕ ꯐꯖꯕ ꯐꯖꯕꯅ ꯇꯥꯟꯅꯩ
ꯑꯩ ꯄꯥꯝꯖꯗꯦ ꯐꯖꯕ ꯄꯥꯝꯗꯦꯀꯣ ꯑꯦ ꯎꯝ ꯐ ꯐꯗ ꯐꯖꯃꯅꯗꯤ ꯁꯤꯕꯨ ꯀꯥꯏꯗ ꯍꯧꯔꯨꯕ ꯑꯣꯏꯖꯥꯠꯅꯣ ꯀꯔꯤ ꯆꯥꯏꯖꯥꯠꯅꯣ ꯈꯜꯂꯤ ꯏꯕꯦꯃꯥ ꯑꯩꯗꯤ
ꯍꯦ ꯑꯗꯨ
ꯇꯩꯌ ꯈꯟꯗ꯭ꯔꯕꯅꯦ ꯑꯩꯗꯤ ꯂꯩꯍꯑꯣ ꯍꯥꯞ ꯄꯨꯝꯅꯤ ꯁꯤꯗꯅꯤ ꯐꯜꯂꯤꯁꯦ ꯑꯩꯟ
ꯎꯝ ꯎꯝ ꯇꯤꯟ ꯀꯥꯡ ꯇꯥꯕ ꯑꯗꯨ ꯃꯇꯝꯗꯣ
ꯃꯅꯤꯅꯀꯣ
ꯇꯧꯦ ꯇꯧ
ꯎꯝ ꯑꯗꯨꯃꯥꯏꯅ ꯈꯜꯂꯦꯕ ꯑꯩꯁꯨ
ꯎꯝ ꯇꯤꯟ ꯇꯥꯕ ꯀꯥꯟꯗꯨꯗ ꯈꯔ ꯀꯥꯞꯐꯝ ꯊꯣꯛꯄ ꯍꯤꯗꯥꯛꯇꯣ ꯃꯣꯏꯒꯤ ꯏꯁꯤꯡꯗ ꯇꯧꯔ ꯌꯥꯜꯂꯒ ꯈꯔ ꯀꯥꯞꯄꯗꯤ ꯐꯕ ꯃꯣꯏꯗꯤ ꯍꯦꯛꯇ ꯌꯣꯟꯅꯤꯡꯃꯟ ꯗꯥꯅꯥꯅꯦ ꯆꯥꯎꯅꯕ ꯀꯥꯞꯁꯤꯅꯂꯦ ꯑꯗꯨꯅ ꯑꯗꯨ ꯆꯥꯔꯨꯕꯒ ꯎ ꯈꯥꯏꯊꯔꯦꯒ ꯀꯣꯊꯔꯦꯒ ꯇꯧꯗꯅꯅꯦ ꯑꯁ
ꯎꯝ
ꯍꯧꯖꯤꯛ ꯗꯣꯛꯇꯔꯗꯁꯨ ꯌꯥꯝ ꯄꯨꯈꯠꯅꯕ ꯃꯥꯜꯂꯦ ꯑꯅꯥꯕꯩ ꯕꯦꯗꯀ ꯆꯟꯗꯦ ꯍꯥꯏ ꯍꯣꯁꯄꯤꯇꯥꯜꯗ
ꯑꯁ ꯄꯨꯒꯅꯤ ꯄꯨꯅꯤ ꯂꯩꯅꯥ ꯃꯌꯥꯝ ꯊꯣꯛꯂꯛꯈꯤꯅꯤ ꯇꯧꯔꯤꯕ ꯆꯥꯔꯤꯕ ꯍꯥꯠ ꯁꯥꯏꯏꯤꯕ ꯁꯤꯁ ꯃꯌꯥꯝ ꯊꯥꯏꯅꯒꯤ ꯌꯨ ꯑꯁꯦ ꯌꯥ ꯌꯦ ꯇꯥꯔꯣꯍꯦ
ꯃꯥꯏꯞ ꯀꯦꯃꯥ ꯀꯤꯕꯨ ꯀꯤꯖꯩꯅꯦ
ꯀꯟꯅꯕ
ꯎꯝ ꯑꯗꯨꯅꯤ ꯄꯩꯁꯥ ꯐꯪꯅꯕ ꯍꯣꯠꯅꯕꯗ ꯃꯤꯁꯦ ꯂꯣꯏ ꯁꯣꯛꯍꯜꯂꯦ ꯍꯥꯏꯕ
ꯃꯌꯥꯛ ꯀꯟꯅꯕꯅꯦꯌꯦ ꯌꯨꯔꯤꯌꯥ ꯍꯥꯞꯄꯤꯗꯨꯣ ꯃꯌꯥꯛ ꯀꯟꯅꯕꯅꯦ ꯉꯥꯎꯅꯕꯅꯦ
ꯀꯩ ꯃꯣꯏꯖꯤ ꯉꯥꯎꯕꯗꯅꯤ ꯍꯥꯏꯒꯠꯇꯅ ꯁꯤꯔꯅꯤ ꯑꯗꯣ ꯑꯩꯅꯅꯦ ꯄꯥꯎ ꯑꯃ ꯇꯥꯏꯅꯦ ꯌꯨꯗꯅꯦ ꯑꯗꯨꯃꯥꯏꯅ ꯌꯨꯔꯤꯌꯥ ꯍꯥꯞ ꯀꯥꯗꯣ ꯑꯥꯥ-ꯑꯩꯈꯣꯏꯁꯤ ꯁꯤꯒꯤ ꯁꯤꯁ ꯎꯝ ꯏꯆꯦꯒꯤ ꯃꯥꯒꯤ ꯃꯄꯥꯝꯂꯣꯝꯗ ꯑꯗꯨꯃꯥꯏꯅ ꯌꯨꯗꯣ ꯊꯛꯎꯨꯔꯥꯒ
ꯎꯝ
ꯀꯤꯔꯕ ꯖꯥꯠꯅꯦ ꯃꯣꯏꯒꯤ ꯀꯩꯅꯣꯗꯣ ꯃꯕꯨꯡꯁꯤꯡꯗꯨ ꯄꯣꯛꯑꯦ ꯍꯥꯏꯅꯦ ꯑꯗꯨꯗꯨꯒ ꯀꯦꯁ ꯀꯥ ꯇꯧꯅꯗꯅꯅꯦ ꯃꯣꯏ ꯌꯥꯝ ꯇꯧꯋꯦ ꯍꯥꯏꯌꯦ
ꯍꯣ ꯌꯨ ꯌꯣꯟꯕꯤꯗ
ꯌꯣꯟꯕꯤꯗꯥ ꯃꯥꯈꯠꯇ ꯅꯠꯇꯕ ꯑꯗꯒꯤ ꯑꯠ ꯀꯩꯅꯣ ꯏꯆꯦꯒꯤ ꯃꯞ ꯕꯨꯡꯗꯨꯗꯤ ꯂꯩꯇ꯭ꯔꯦꯗꯅ ꯑꯗꯨꯒ ꯃꯥꯒ ꯊꯛꯃꯤꯟꯅꯕ ꯃꯤꯉꯩꯗꯨꯁꯨꯅꯦ ꯍꯦꯛꯇ ꯑꯣꯕ ꯐꯥꯏꯕ ꯇꯧꯗꯅ ꯗꯣꯛꯇꯔꯗ ꯄꯨꯈꯠꯇꯅꯅꯦ ꯇꯦꯁ ꯃꯌꯥꯝ ꯇꯧꯔꯛꯀꯥꯟꯗꯅꯦ ꯀꯩ ꯀꯩ ꯆꯥꯔꯨꯕ ꯈꯣꯠꯂꯨꯕ ꯅ ꯑꯗꯨꯃꯥꯏꯅ ꯃꯣꯏꯁꯤ ꯊꯤꯒꯠꯅꯔꯛꯄ ꯆꯥꯠꯅꯩ ꯑꯗꯨ ꯊꯤꯒꯠꯅꯔꯛꯄꯗꯨꯗ ꯐꯪꯉꯕ ꯑꯗꯨꯒꯤ ꯑꯁ ꯐꯥꯅꯗꯅꯅꯦ ꯅꯦ ꯃꯣꯏ ꯌꯥꯝꯅꯅꯦ ꯇꯧꯅꯩꯑꯦ
ꯀꯔꯤꯅꯣ ꯍꯥꯏꯕꯅꯤꯗ ꯊꯥꯏꯅꯗꯤ ꯍꯤꯗꯥꯛ ꯑꯣꯏꯅ ꯁꯤꯖꯤꯟꯅꯔꯤꯅꯦ ꯍꯥꯏꯕ ꯅꯠꯇ꯭ꯔꯣ
ꯃꯥꯅꯤ ꯁꯤꯖꯤꯟꯅꯔꯝꯃꯤꯅꯤ
ꯊꯥꯏꯅꯗꯤ ꯍꯤꯗꯥꯛ ꯍꯥꯏꯕꯗꯤ ꯍꯦꯅꯗꯔ꯭ꯤꯅꯦ ꯍꯥꯏꯕꯗꯣ
ꯎꯝ ꯎꯝ
ꯍꯧꯖꯤꯛꯇꯤ ꯍꯤꯗꯥꯛꯌꯦ ꯃꯤ ꯍꯥꯠꯇꯣꯛꯏꯕ
ꯍꯥꯠꯇꯣꯛꯑꯦ ꯑꯗꯨꯅꯦ ꯆꯥꯕ ꯊꯛꯄ ꯃꯅꯥ ꯃꯁꯤꯡ ꯁꯤꯡꯗꯒꯤ ꯐꯪꯒꯗꯕ ꯑꯩꯈꯣꯏꯒꯤ ꯎ ꯑꯐꯕ ꯏꯁꯥꯗ ꯍꯛꯆꯥꯡꯗ ꯀꯥꯟꯅꯕ ꯀꯩꯗꯧꯕꯁꯤꯡꯗꯣ ꯑꯃꯠꯇ ꯐꯪꯗꯕ ꯭ꯔꯕꯅꯤ ꯍꯧꯖꯤꯛꯇꯤ ꯑꯗꯨꯅ ꯌꯣ ꯐꯪꯉꯦ ꯈꯪꯒꯦ ꯇꯥꯕ ꯊꯕꯛ ꯈꯨꯗꯤꯡꯃꯛꯁꯦ ꯏꯁꯥꯗꯅꯦ ꯀꯥꯟꯅꯕ ꯑꯝꯇ ꯌꯥꯎꯗꯦ ꯍꯧꯖꯤꯛ ꯁꯥ ꯁꯣꯛꯅꯤꯡꯉꯥꯏꯒꯤ ꯄꯣꯛꯅꯤꯡꯉꯥꯏ ꯉꯥꯛꯇ ꯉꯥꯏꯔꯦ ꯍꯧꯖꯤꯛꯁꯦ ꯒꯌ꯭ꯥꯟ ꯇꯥꯗꯦ
ꯃꯣꯏꯒꯤ ꯊꯝꯃꯣꯏꯁꯤꯅꯤ ꯅ ꯑꯩ ꯉꯛꯏꯁꯦ ꯁꯤ ꯁꯥꯥꯔꯒ ꯑꯩꯈꯣꯏ ꯃꯤꯇꯩ ꯃꯆꯥ ꯑꯃ
ꯑꯗꯨꯅꯦ ꯊꯛꯄ ꯇꯣꯏꯗ ꯇꯧꯋꯤꯗꯣ ꯅꯨꯄꯥꯁꯤꯡꯁꯤꯁꯨꯨ ꯌꯨ
ꯁꯤꯖꯈꯔꯁꯅꯨꯗ ꯈꯔꯥꯖꯨ ꯈꯥꯔꯖꯨ ꯁꯤꯖꯅꯨꯗ ꯌꯝ ꯃꯊꯤꯕꯣꯟ ꯋꯥꯔꯛꯄ
ꯆꯤꯟꯖꯥꯛꯁꯤꯗꯒꯤ ꯑꯌꯥꯝꯕꯅꯦ ꯂꯥꯏꯅꯥꯁꯦ ꯂꯣꯢ ꯄꯣꯛꯏꯁꯤꯡꯁꯦ
ꯑꯗꯨꯅꯤꯅꯦ ꯑꯉꯥꯡ ꯃꯆꯥ ꯑꯝꯇꯥ ꯅꯠꯇꯦ ꯊꯛꯏ ꯖꯤꯡꯖꯦ ꯗ ꯎꯝ ꯀꯩ ꯍꯥꯏꯔꯨꯅꯤ ꯑꯩꯈꯣꯏꯅ ꯀꯥꯏ ꯌꯝꯊꯣꯛ ꯌꯥꯕ꯭ꯔꯣ ꯑꯗꯨꯕꯣ
ꯑꯗꯨꯅꯦ ꯇꯧꯔꯤꯁꯦ ꯑꯦꯗꯤꯛ ꯑꯣꯏꯗꯅꯅꯦ ꯃꯈꯨꯠꯀꯅꯤꯛ ꯁꯨ ꯌꯥꯎꯔꯤꯕꯅꯤ ꯊꯛꯇꯕꯗ ꯃꯣꯏ
ꯑꯗꯣ ꯃꯥ ꯃꯣꯏꯅ ꯊꯛꯑꯅꯤ ꯅꯥꯔꯛꯄ ꯀꯥꯟꯗꯗꯤ ꯏꯃꯨꯡ ꯃꯍꯜ
ꯋꯥꯍꯅꯦꯦ ꯄꯩꯁꯥ
ꯆꯤꯡꯍꯜꯂꯦ ꯑꯗꯨꯅꯤ ꯑꯗꯨꯅꯤ ꯑ ꯐꯠꯇꯦ ꯍꯥꯏꯔꯁꯨ ꯁꯤꯤꯔꯣꯔꯣꯝ ꯊꯣꯛꯄꯗꯤ ꯌꯥꯗꯕ ꯐꯕꯅꯤꯅ ꯂꯥꯏꯌꯦꯡꯕꯗꯨꯗ ꯄꯩꯁꯥ ꯑ ꯌꯧꯕ ꯌꯨꯝꯁꯨ ꯃꯊꯥ ꯁꯥꯍꯟꯕ ꯄꯩꯁꯥꯁꯨ ꯇꯤꯡꯍꯟꯕ ꯃꯣꯏ ꯇꯧꯔꯤꯁꯦ ꯑꯗꯨꯅꯤ ꯌꯥꯝ ꯀꯥꯟꯅꯕ ꯅꯠꯇꯦ ꯈꯜꯂꯨ ꯈꯜꯂꯨꯔꯗꯤ ꯀꯣ ꯌꯥꯝ ꯁꯥꯎꯅꯤꯡꯉꯤ
ꯑꯗꯨꯅꯤ ꯇꯧꯔꯤꯁꯦ ꯃꯌꯥꯝꯁꯤꯡꯁꯦ ꯌꯥꯝ ꯒ꯭ꯌꯥꯟ ꯇꯥꯅꯗꯦꯗ ꯃꯥ ꯃꯥ ꯍꯤꯡꯅꯕ ꯍꯣꯠꯅꯕꯗ ꯃꯤ ꯌꯥꯝ ꯋꯥꯍꯜꯂꯦꯗ
ꯎꯝ ꯊꯥꯏꯅꯒꯤ ꯑꯁꯦꯡꯕꯗꯣ ꯂꯩꯇ꯭ꯔꯦ ꯍꯧꯖꯤꯛꯇꯤ ꯆꯆ ꯑꯔꯝ꯭ꯔ ꯍꯥꯏꯗꯪ ꯍꯥꯡ ꯍꯥꯡ ꯍꯣꯏ ꯏꯪꯂꯤꯁ ꯅꯠꯇ꯭ꯔꯥ ꯏꯗ ꯍꯥꯏꯚꯥꯏꯔꯒ ꯂꯥꯏꯇ ꯊ ꯂꯇ ꯊ ꯂꯇ ꯊ ꯁꯖꯤꯌꯥ ꯎꯝ ꯑꯗꯨꯗꯣ ꯑꯗꯨ
ꯌꯨꯔꯥꯡꯕ ꯑꯗꯨ
ꯍꯣꯏ ꯍꯣꯏ ꯍꯧꯖꯤꯛꯁꯤꯅ ꯄꯨꯡ ꯌꯥꯝ ꯄꯣꯠ ꯌꯥꯝꯕ ꯃꯌꯥꯝ ꯍꯟꯖꯜꯂꯕꯅꯤꯅ ꯎ ꯍꯣꯏ ꯦꯒꯅ ꯃꯤꯕꯦꯕꯝꯅ ꯃꯥ
ꯃꯥꯡ ꯃꯥꯡꯍꯜꯂꯦ ꯁꯣꯛꯍꯜꯂꯦ
ꯎꯝ
ꯑꯣ ꯏꯆꯦ ꯅꯪ ꯀꯩꯅꯣꯗꯤ ꯆꯥꯅꯤꯡꯗ꯭ꯔꯣ ꯆꯨꯖꯥꯛ ꯀꯥꯇꯤ
ꯆꯦ
ꯆꯨꯖꯥꯛꯁꯨ ꯈꯔ ꯆꯖꯥꯛ ꯄꯥꯂꯦ
ꯃꯁꯗ ꯅꯅꯦꯅ ꯉꯎꯗꯦ
ꯎꯝ ꯆꯗꯥꯛꯁꯨ ꯄꯨꯣꯔꯛꯀꯦ
ꯎꯝ ꯉꯒꯂ ꯀꯦꯕꯥ
ꯆꯤꯞ ꯂꯥꯛꯄꯅ ꯐꯗꯣꯔꯤꯕ꯭ꯔꯥ ꯍꯌꯦꯡ ꯂꯥꯛꯄꯅ ꯐꯗꯣꯔꯤꯕ꯭ꯔꯥ ꯐꯪꯗꯦꯅꯦ ꯑꯩꯁꯦ
ꯑꯃ ꯈꯜꯂꯣ ꯑꯗꯨꯒ ꯄꯥꯎ ꯍꯥꯏꯔꯛꯑꯣ ꯑꯣ ꯅꯪ ꯆꯥꯛ ꯍꯥꯞꯄꯁꯨ ꯍꯥꯞꯄꯝꯃꯒꯦ ꯑꯌꯨꯛ ꯂꯥꯛꯄ ꯑꯩꯅ
ꯎꯝ ꯏꯆꯥ ꯅꯨꯨꯄꯤꯗꯨꯁꯨ ꯑꯃꯨꯛ ꯂꯥꯛꯀꯦ ꯍꯌꯦꯡꯁꯦ ꯍꯥꯏꯕ ꯑꯃ ꯍꯥꯏꯐꯦꯠ ꯍꯥꯏꯈꯤꯕ ꯑꯗꯨ ꯃꯥꯒꯤ ꯑꯥ ꯃꯥꯒꯤ ꯃꯔꯣꯟ ꯑꯃ ꯍꯪꯉꯒꯅꯦ ꯇꯧꯔꯁꯤ ꯇꯧꯔꯁꯤ ꯀꯨꯏꯅꯁꯨ ꯎꯅꯗ꯭ꯔꯔꯕꯅꯤꯅ ꯅꯦꯛ ꯀꯩꯅꯣꯝ ꯆꯥꯃꯤꯟ ꯊꯥꯃꯤꯟꯅꯔꯒ ꯋꯥꯔꯤ ꯋꯇꯥꯏ ꯀꯥꯏꯗꯣ ꯇꯧꯔꯁꯦ
ꯇꯧ ꯔꯁꯤ
ꯎꯝ ꯑꯣ ꯐꯔꯦ ꯐꯔꯦ ꯑꯗꯨꯗꯤ ꯏꯆꯦ ꯑꯩꯁꯨꯅꯦ ꯊꯝꯃꯒꯦ
ꯍꯣ ꯍꯣꯏ